ꯇꯕ꯭ꯔꯣ
ꯇꯥꯏꯌꯦ ꯀꯩ ꯇꯧꯔꯝꯃꯤꯅꯣ
ꯀꯔꯤꯁꯨ ꯇꯧꯗꯦ ꯑꯗꯨꯝ ꯂꯩꯔꯝꯕꯅꯦ
ꯑꯣꯏꯂꯤꯕ꯭ꯔꯣ
ꯑꯥ
ꯌꯨꯝꯗ ꯂꯩꯕ꯭ꯔꯣ
ꯍꯣꯏ ꯍꯣꯏ ꯌꯨꯝꯗ ꯂꯩꯌꯦ ꯉꯁꯤꯗꯤꯌꯦ ꯅꯪꯗꯤ ꯀꯔꯤ ꯇꯧꯔꯝꯃꯤꯅꯣ
ꯑꯩ ꯀꯝ ꯍꯦꯛ ꯃꯤ ꯇ ꯂꯧꯕꯗꯣ ꯑꯗꯨꯒ ꯏꯃꯥ ꯍꯣꯏ ꯏꯄꯥꯍꯣꯏ ꯃꯣꯏ ꯍꯨꯝꯗꯣ ꯂꯧꯁꯨ ꯑꯗꯨꯗꯤ ꯀꯂꯤꯛ ꯚꯦꯡꯕꯥꯎ ꯋꯥꯏ ꯇꯩꯕ ꯂꯣꯏꯔꯒ ꯅꯨꯗꯜꯁ ꯇꯣ
ꯎꯝ
ꯑꯗ ꯀꯖꯤꯔꯨꯝ ꯐꯨꯠꯄꯤꯔꯒ ꯑꯩ ꯐꯨꯠꯄꯤꯤꯕ ꯂꯣꯏꯔꯒꯨꯝ ꯐꯣꯝꯂꯒ ꯂꯩ ꯀꯧꯕ ꯀꯨꯝꯔꯒꯀꯣ ꯍꯣꯔꯅ ꯄꯨꯡ ꯉ ꯑꯃꯥꯗ ꯀꯧꯔꯛꯑꯣ ꯍꯥꯏꯌꯦ ꯃꯣꯏ ꯆꯥ ꯊꯛꯄ ꯀꯨꯏꯖꯔꯤꯦ ꯍꯥꯏꯕꯅꯤ
ꯐꯩ ꯐꯩ ꯅꯣꯏ ꯂꯥꯛ ꯑ ꯅꯣꯏ ꯂꯥꯛ ꯄ ꯌꯦꯡꯕ꯭ꯔꯣ ꯀꯔꯤꯔꯣ
ꯑꯣꯏ ꯄꯦꯡꯕꯅꯤ
ꯑꯩꯈꯣꯏꯗꯣ ꯂꯧꯊꯣꯛꯄ
ꯎꯝ ꯉꯔꯥꯡꯐꯨꯠꯕꯣꯜ ꯌꯦꯡꯕꯨꯗꯤ ꯅꯨꯡꯉꯥꯏꯕ꯭ꯔꯣ
ꯑꯩꯗꯤ ꯇꯨꯝꯈ꯭ꯔꯕꯅꯦ ꯈꯪꯕ꯭ꯔꯥ ꯈꯪꯉꯧ ꯋꯥꯃꯟꯕꯒꯤ
ꯅꯪꯁꯨ ꯐꯨꯠꯕꯣꯜ ꯌꯕ ꯆꯠꯂꯒ ꯚꯥꯏ ꯇꯨꯝꯕ꯭ꯔꯣ
ꯈꯪꯗꯦ ꯑꯩꯗꯣ ꯃꯣꯟ ꯊꯝꯂꯒ ꯑꯩꯗꯣ ꯌꯥꯝ ꯋꯥꯕ ꯉꯔꯥꯡꯗꯣ ꯑꯗꯨꯒ ꯉꯔꯥꯡ ꯑꯩꯅ ꯑꯣꯔꯖꯃꯥ ꯇꯥꯔꯒ ꯈꯔ ꯊꯕꯛ ꯑꯣꯅ ꯇꯧꯈ꯭ꯔꯕ
ꯎꯝ ꯅꯪ ꯅꯪ ꯇꯨꯝꯕꯒꯤ ꯑꯣꯏꯔꯕꯅꯤ ꯖꯄꯥꯟ ꯈꯣꯏ ꯉꯝꯗꯕꯗꯣ
ꯑꯗꯨꯅꯦꯕ
ꯑꯁ ꯃꯣꯏ ꯌꯥꯝ ꯅꯨꯡꯉꯥꯏꯗꯕꯅꯦ
ꯍꯥꯥ
ꯀꯣꯜ ꯀꯌꯥ ꯀꯌꯥꯔꯀꯣ
ꯖꯄꯥꯟ ꯒꯥ ꯉꯔꯥꯡ ꯕ꯭ꯔꯥꯖꯤꯜ ꯔꯣ
ꯍꯣꯏ
ꯑꯃꯒ ꯑꯅꯤ ꯑꯣꯏꯕꯗꯨꯗꯤ
ꯕ꯭ꯔꯖꯤꯜꯕꯨ ꯍꯩꯃꯜ ꯂꯦꯗꯥ ꯀꯗꯥꯌꯗꯒꯤ ꯑꯗꯨ ꯅꯨꯡꯁꯤꯌꯦ ꯖꯄꯥꯟꯈꯣꯏꯗ ꯊꯨꯗꯤ ꯌꯥꯝ ꯊꯨꯑꯦꯀꯣ
ꯎꯝ
ꯑꯩꯈꯣꯏꯒꯤ ꯕꯦꯁꯇꯤ ꯄꯤꯕꯅꯦ ꯃꯣꯏꯁꯨ ꯉꯔꯥꯡ
ꯎꯝ
ꯒꯦꯝꯗꯤ ꯑꯗꯨꯅꯦ ꯍꯥꯏꯔꯁꯨ ꯉꯝꯕꯗꯤ ꯑꯗꯨꯝ ꯉꯝꯗꯕ ꯑꯗꯨꯕꯨ ꯉꯔꯥꯡ ꯃꯣꯏꯅ ꯕ꯭ꯔꯥꯖꯤꯜ ꯍꯥꯠꯂꯦ ꯍꯥꯏꯔꯗꯤ ꯌꯥꯝ ꯐꯥꯎꯗꯤ ꯐꯥꯎꯅꯤ ꯃꯣꯏ ꯃꯤ
ꯄꯨꯔ ꯔꯦꯀꯣꯔꯠ ꯆꯠꯂꯅꯤ ꯃꯣꯏ ꯑꯩꯣꯏꯅ ꯕ꯭ꯔꯥꯖꯤꯜ ꯈꯣꯏ ꯅꯨꯡꯉꯥꯏꯇꯦꯗ ꯉꯟꯇꯥꯛ ꯁꯤꯔꯗꯤ ꯃꯣꯏ ꯌꯥꯝ ꯆꯣꯄꯗ
ꯍꯅꯗꯤ ꯈꯔ ꯃꯃꯤꯡ ꯆꯠꯈ꯭ꯔꯕ ꯑꯣꯏꯕꯅꯤꯅꯀꯣ
ꯎꯝ
ꯉꯁꯤꯗꯤ ꯌꯦꯡꯒꯦꯔꯣ
ꯉꯗꯤ ꯀꯅꯥ ꯍꯊꯣꯛꯄ꯭ꯔꯣ ꯑꯩꯗꯤ ꯉꯔꯥꯡ ꯌꯨꯝꯗ ꯆꯠꯂꯒ ꯇꯨꯝꯈ꯭ꯔꯦ
ꯎꯝ ꯌꯦꯡ ꯇ꯭ꯔ
ꯌꯦꯗ꯭ꯔ
ꯒ
ꯑꯗꯨꯣ ꯕ꯭ꯔꯥꯖꯤꯜꯈꯣꯏꯅ ꯖꯄꯥꯟ ꯈꯣꯏꯅ ꯒꯣꯜ ꯆꯥꯎꯪꯍꯟꯕꯗꯤ ꯌꯦꯡꯉꯦ ꯑꯗꯨ ꯐꯥꯎꯗꯤ
ꯎꯝ ꯖꯄꯥꯟ
ꯎ ꯉꯁꯤꯗꯤ ꯌꯦꯡꯕ ꯂꯥꯛꯀꯦꯔꯣ
ꯃꯁꯤꯁꯨ ꯀꯔꯤ ꯊꯣꯛꯄ꯭ꯔꯥ ꯈꯪꯗꯦ
ꯍꯣꯏ ꯀꯩꯅꯣꯒꯨꯝꯕ ꯊꯣꯛꯇꯕ ꯃꯥ ꯐ꯭ꯔꯥꯟꯁꯀꯨꯝꯕ ꯊꯣꯛꯑꯗꯤ ꯌꯦꯡꯕ ꯌꯥꯏ
ꯑꯩꯣꯏ ꯅꯣꯔꯋꯦꯏꯉꯤ
ꯅꯣꯔꯋꯦ
ꯍ
ꯑꯣ ꯅꯣꯔꯋꯦꯈꯣꯏ ꯀꯥꯔꯤꯕ꯭ꯔꯣ
ꯁꯤꯔꯕ꯭ꯔꯣ
ꯈꯪꯗꯦꯅꯦ ꯂꯔꯦ ꯑꯩꯈꯣꯏꯗꯣ ꯅꯪ ꯁꯥꯟꯅꯕꯗꯤ ꯎꯋꯦ
ꯀ ꯁ ꯑꯃꯝꯕ ꯍꯔꯂꯤꯗꯨ ꯌꯦꯡꯅꯤꯡꯕꯣꯏꯅ
ꯅꯣꯔꯋꯦꯁꯨ ꯁꯞꯄꯣꯔꯠ ꯇꯧꯕ꯭ꯔꯣꯅ
ꯍꯣꯏ ꯌꯦꯡꯕ ꯅꯨꯡꯉꯥꯏꯌꯦꯕꯗꯨꯅ ꯄꯣꯠꯁꯕꯗꯣ ꯀꯔꯦꯟ ꯁꯥꯡ ꯆꯥꯕ꯭ꯔꯣ ꯉꯁꯤꯗꯤ
ꯍꯣꯏꯗ ꯆꯤꯡꯒꯤ ꯃꯅꯝ ꯈꯔ ꯃꯅꯥ ꯃꯅꯝ ꯅꯝꯕꯗ ꯈꯪꯕ꯭ꯔꯥ
ꯎꯝ ꯈꯪꯗ꯭ꯔꯦ
ꯏꯪꯈꯪ ꯌꯥꯎꯕꯗꯣ ꯑ
ꯑꯍꯥꯡꯂꯣ
ꯍꯪꯅꯠꯇꯦ ꯒꯜꯗ ꯍꯕꯗꯨꯣ
ꯈꯪꯔꯝꯒꯅꯤ ꯃꯁꯛ ꯎꯔꯅꯤ
ꯏꯪꯈꯪ ꯌꯥꯎꯔ ꯃꯅꯝ ꯀꯟꯕꯗꯣ
ꯑꯣ
ꯑꯟꯖꯨꯜꯗꯣ ꯈꯪꯕ꯭ꯔꯣ
ꯎꯝ
ꯅꯥꯟ ꯖꯣꯜ ꯆꯥꯗꯕꯣ
ꯑꯣ ꯑꯟꯖꯨꯅꯤ ꯈ ꯈꯥꯏ ꯆꯥ ꯃꯔꯣꯛꯀ ꯀꯣꯠꯂꯒ ꯆꯥꯕꯁꯨ ꯍꯥꯎꯋꯦ ꯑꯗꯨꯗ
ꯎ ꯎꯥꯎ ꯆꯥꯗꯕ꯭ꯔꯥ ꯍꯥꯏꯔ ꯅꯪ ꯌꯥꯝ ꯑꯦꯛꯁꯄꯥꯔꯠ ꯆꯥꯕꯗ ꯑꯦꯛꯁꯄꯥꯔꯠ ꯑꯣꯏꯔꯝꯃꯤ
ꯑꯁ ꯖꯄꯥꯟ ꯈꯣꯏ ꯌꯥꯝ ꯀꯞꯄꯦꯀꯣ ꯉꯔꯥꯡꯗꯣ ꯅꯨꯡꯁꯤꯌꯦꯗ
ꯑꯁ ꯀꯞꯄꯒꯗꯤ ꯎꯍꯣꯡꯕ ꯃꯥꯜꯂꯦ ꯅꯪꯁꯦ
ꯑꯁꯦ ꯏꯟꯁꯇꯥꯒ꯭ꯔꯥꯝ ꯄꯣꯁꯇꯒꯨꯝꯕ ꯎꯕ ꯃꯣꯏ ꯀꯞꯄꯒꯤꯅ
ꯃꯣꯏꯗꯣ ꯑꯁ ꯉꯝꯒꯦꯔꯥ ꯈꯜꯂꯒ ꯍꯥꯟꯅ ꯒꯣꯜ ꯆꯪꯍꯟꯕꯒꯤ
ꯙꯅꯦ
ꯂꯕ꯭ꯔꯥꯗꯤ ꯑꯩꯈꯣꯏ ꯆꯣꯞ ꯃꯟꯒꯅꯤꯗ ꯉꯝꯗ꯭ꯔꯗꯤ ꯉꯔꯥꯡ ꯅꯤ ꯃꯥꯥꯟ ꯁꯥꯟꯅꯕꯗꯤ ꯌꯥꯊꯣꯛꯄ꯭ꯔꯣ
ꯊꯣꯛꯇꯦ ꯀꯗꯥꯏꯗꯒꯤ
ꯃꯥ ꯁꯥꯟꯅꯗꯦ
ꯎꯝ ꯑꯦ ꯁꯥꯟꯅꯗꯕ ꯃꯥꯜꯂꯦ ꯍꯣꯏ ꯑꯩ ꯅꯪ ꯆꯠꯄ ꯂꯣꯏꯔꯒ ꯉꯥꯏꯍꯥꯛ ꯑꯣꯏꯔ ꯇꯨꯝꯈ꯭ꯔꯦ
ꯎꯝ ꯔꯆꯦꯟꯅ ꯁꯤꯁꯨ ꯃꯤ ꯏꯄꯥ ꯃꯥꯜꯂꯦ ꯍꯥꯏꯔꯝꯈ꯭ꯔꯅꯤꯅ
ꯍ
ꯀꯥꯎꯌꯦ ꯃꯃ ꯁꯥꯕꯤꯅꯍ
ꯍꯣꯔꯦꯟꯗꯤ ꯑꯩꯩꯅꯣ ꯃꯣꯟ ꯂꯩꯕꯒꯤ ꯃꯣꯟ ꯇꯨꯝꯕ꯭ꯔꯥ ꯇꯨꯝꯊꯣꯛ
ꯅꯨꯡꯁꯥ ꯌꯥꯝ ꯁꯥꯏ ꯀꯣ ꯉꯁꯤꯁꯦ ꯇꯃꯜꯂꯦ ꯆꯃꯜꯂꯦ
ꯁꯃꯜ
ꯑꯩꯈꯣꯏꯁꯨ ꯅꯣꯡꯃꯥꯏꯀꯤꯡꯒꯨꯝꯕ ꯆꯠꯄ ꯌꯥꯕꯅꯤꯀꯣ
ꯄ ꯌꯥꯕꯒꯤꯕ ꯍꯌꯦꯡ ꯆꯠꯁꯤꯔꯣ ꯑꯩꯈꯣꯏꯗꯤ ꯗꯤ ꯈꯨꯗꯛ ꯈꯨꯗ ꯆꯠ ꯀ
ꯃꯆꯦꯈꯣꯏ ꯐꯥꯎꯗꯣꯛꯁꯦ ꯆꯠꯁꯦ ꯍꯥꯏꯔꯒ ꯃꯤ ꯈꯔ ꯌꯥꯝꯅ ꯑ ꯑꯗꯣ ꯍꯧꯖꯤꯛꯀꯥꯟꯗꯣ ꯑꯩꯁꯨꯣ ꯄꯩꯁꯥꯁꯨ ꯂꯩꯗꯕꯅꯤꯅ ꯈꯔ ꯕꯤꯠ ꯂꯩꯇꯕ ꯀꯔꯤ ꯀꯔꯤ ꯁꯦꯝꯅ ꯄꯨꯔꯗꯤꯒꯣ
ꯑꯉꯥꯡꯈꯣꯏ
ꯌꯨꯝꯗ
ꯨꯟ ꯐꯤ ꯗꯤꯒꯨꯝꯕ ꯂꯩ ꯀꯃꯥꯏꯅ ꯊꯧꯕ꯭ꯔꯥ ꯅꯪꯗꯤ
ꯑꯁ ꯊꯧꯗꯦꯗ
ꯊꯧꯗꯦ ꯑꯗꯨ
ꯄꯤꯅꯤꯡꯕ ꯀꯥꯏꯅ ꯑꯗꯨꯝ ꯄꯤꯕꯅꯦ
ꯖꯤꯌ ꯇꯥꯔꯒ ꯑꯗꯨꯝ ꯇꯣꯛꯄꯁꯨ ꯌꯥꯎꯋꯦ ꯅꯪ ꯄꯤ ꯇꯨꯁꯟ ꯂ ꯍꯂꯦꯒꯣ ꯅꯪꯁꯨ
ꯑꯣ ꯏꯂꯥ ꯈꯛꯇꯅꯤꯗ ꯑ ꯅꯠꯇꯗꯤ ꯉꯝꯃꯣꯏꯗ ꯏꯂꯥꯁꯨ ꯂꯥꯛꯇ꯭ꯔꯦ ꯉꯔꯥꯡꯗꯤ ꯀꯔꯤ ꯇꯧꯕ꯭ꯔꯥ ꯂꯥꯛꯅꯤꯡꯕ ꯀꯥꯟꯗ ꯂꯥꯛꯑꯦ ꯃꯥ
ꯑꯣ ꯃꯃ ꯑꯥꯗ ꯂꯩꯕꯒꯤ ꯊꯤꯅꯤꯡꯉꯥꯏ ꯃꯤ ꯂꯩꯇꯕꯒꯤ ꯑꯣꯏꯔꯝꯅꯤ ꯃꯄꯥꯁꯨ ꯊꯕꯛ ꯆꯠꯂꯦ ꯍꯥꯏꯅꯦ
ꯉꯥꯔꯡꯗꯣ
ꯎꯝ
ꯑꯣꯏꯒꯅꯤ ꯑꯗꯨꯒꯤ ꯒ꯭ꯌꯥꯟꯗꯤ ꯌꯥꯝ ꯇꯥꯏ ꯑꯗꯨꯗꯣ ꯉꯥꯡꯗꯣ
ꯍꯣꯏ ꯑꯗꯨꯒ ꯌꯥꯝ ꯇꯞꯄ
ꯍꯣꯏ ꯇꯞꯄꯦ ꯑꯗꯨꯅꯦ
ꯎꯝ ꯂꯥꯏꯔꯤꯛ ꯐꯥꯕꯁꯨ ꯇꯞꯀꯅꯤ ꯏꯕꯁꯨ ꯇꯞꯀꯅꯤ ꯑꯦꯁꯂꯤꯣꯏ ꯑꯣꯏꯅꯗꯤ ꯏꯁꯃꯥꯔꯠ ꯇꯥꯅꯦ
ꯎꯝ ꯅꯥꯎꯇꯤꯁꯨ ꯈꯔ ꯌꯥꯎꯕꯒꯤꯅꯦ ꯃꯥꯗꯣ
ꯍꯣꯏ ꯅꯥꯎꯇꯤ ꯁꯥꯕꯅꯦ ꯑꯗꯨ ꯃꯥ ꯇ ꯇꯥꯜꯗ꯭ꯔꯗꯤ ꯊꯨ ꯅ ꯊꯨ ꯅ ꯏꯕꯅꯦ
ꯅꯪꯒꯤꯗꯣ
ꯎꯝ
ꯆꯦꯛ ꯇꯧꯕ꯭ꯔꯣ ꯀꯣꯜꯗ
ꯒꯣꯜ꯭ꯔꯣ
ꯍꯣꯏ
ꯍꯣꯏ
ꯎꯝ
ꯁꯤꯇꯥ ꯐꯤꯜꯒꯤ ꯖꯦꯟꯇꯦꯜ ꯀ꯭ꯦꯟꯁꯔ ꯗꯣꯏꯁ ꯂꯧꯅꯤꯡꯏꯤ
ꯅꯨꯡꯉꯥꯏꯕ ꯃꯥꯜꯂꯦ ꯃꯤ ꯑꯗꯨꯝ ꯇꯧꯅꯕꯅꯦ ꯑꯗꯨꯗꯣ
ꯑꯩ ꯉꯍꯥꯟ ꯌꯨꯁ ꯇꯧꯔꯤꯉꯥꯏꯗ ꯃꯥ ꯌꯥꯝ ꯅꯥꯜꯂꯦ ꯑꯗꯨꯗꯣ ꯑꯗꯨ ꯀꯧꯇꯥꯥꯛ ꯃꯆꯥ ꯐꯥꯎꯕ ꯌꯥꯝ ꯌꯥꯝ ꯄꯝꯃꯤꯕ ꯃꯃꯟꯗꯣ ꯌꯥꯝ ꯌꯥꯎꯗꯕ
ꯄꯤꯟꯄꯥꯁꯀꯨꯝꯕ ꯍꯥꯏꯑ ꯈꯪꯗ꯭ꯦꯅ ꯃꯥꯏꯁꯨ ꯁꯨ ꯅꯥꯟ ꯅꯥꯟꯗ꯭ꯔꯦ
ꯅꯥꯟꯈ꯭ꯔꯅꯤ ꯅꯥꯟꯈꯅꯤ
ꯑꯩꯗ ꯀꯩꯅꯣ ꯂꯧꯋꯦ ꯀꯣꯂꯥꯖꯦꯟ ꯂꯧꯋꯦ ꯊꯛꯀꯦ ꯍꯥꯏꯔꯒ ꯀ
ꯍꯥꯟꯅꯗꯤ ꯅꯪ ꯐꯥꯔꯃꯥꯁꯤꯒꯤꯒꯨꯝꯕ ꯌꯨꯁ ꯇꯧꯔꯝꯕ꯭ꯔꯣ
ꯇꯧꯋꯤ ꯗꯥꯏ ꯄꯤꯝꯄꯜꯁꯀꯤ ꯍꯤꯗꯥꯛ ꯀꯨꯝꯕꯗꯣ
ꯍꯧꯖꯤꯛꯁꯨ
ꯍꯧꯖꯤꯛꯀꯥꯟꯗꯤ ꯁꯤ ꯍꯧꯖꯤꯛꯀꯥꯟꯗꯤ ꯂꯣꯏꯁꯥꯟꯅ ꯑꯃꯇ ꯇꯌꯦ ꯑꯣꯏꯂꯤ ꯏꯁ꯭ꯀꯤꯟꯒ
ꯗꯥꯏꯔꯦꯛ ꯃꯥꯏꯗ ꯇꯩꯒꯅꯨ ꯃꯥꯏ ꯇꯥꯕ ꯂꯣꯏꯕ ꯃꯇꯨꯡꯗꯀꯣ
ꯎꯝ
ꯐꯣꯔꯁꯔꯒꯨꯝꯊ ꯅꯠꯇ꯭ꯔꯗꯤ ꯃꯥꯏ ꯏꯁꯀꯤꯟ ꯁꯣꯛꯄꯅꯦꯕ ꯑꯗꯣ ꯃꯣꯏꯆꯔꯥꯏꯖꯔꯒꯨꯝꯕ ꯐꯥꯔꯁ ꯂꯩꯔꯗꯤꯀꯣ
ꯎꯝ
ꯏꯐꯦꯛꯇꯤꯞꯁꯨ ꯌꯥꯝ ꯑꯣꯏꯌꯦ ꯑꯗꯨꯒ ꯃꯥꯏꯁꯨ ꯀ꯭ꯋꯥꯂꯤꯇꯤ ꯍꯦꯟꯅ ꯄ ꯊꯥꯃꯤ ꯑꯗꯨꯗꯤ ꯑꯩꯨꯝꯈꯤꯒꯦ
ꯑꯥ
ꯋꯥꯁꯔꯨꯝ ꯆꯠꯈꯤꯒꯦ
ꯀꯣ ꯂꯣꯏꯈ꯭ꯔꯕ꯭ꯔꯣ